ꯑꯗꯨꯒꯔꯤꯕ
ꯅꯨꯡꯉꯏꯔꯤꯌꯦ
ꯌꯨꯝꯗ ꯂꯩꯕ꯭ꯔꯥ ꯅꯠꯇ꯭ꯔꯒ ꯄꯩꯕ꯭ꯔꯥ ꯑꯁꯤꯁꯤ ꯌꯨꯝ ꯂꯩꯕ ꯁꯥꯗ꯭ꯔ ꯑꯣ ꯅꯨꯡꯉꯥꯏꯒꯅꯤꯅꯦ ꯑꯗꯨꯗꯤ ꯅꯨꯡꯉꯥꯏꯔꯝꯒꯅꯤ
ꯅꯨꯡꯉꯥꯏꯕ꯭ꯔꯥ ꯅꯨꯡꯉꯥꯏꯇꯕ꯭ꯔꯥ ꯈꯪꯗ꯭ꯔꯦ ꯑꯗꯨꯝ ꯊꯕꯥꯎ ꯄꯐꯝꯝꯅ ꯂꯩꯔꯦ
ꯅꯨꯡꯉꯥꯏ ꯑꯩꯁꯨ ꯃꯄꯥꯟ ꯊꯣꯛꯔꯒ ꯍꯧꯖꯤꯛꯅ ꯍꯜꯂꯛꯂꯒ ꯌꯨꯝꯗ ꯂꯩꯌꯦ ꯉꯁꯤꯗꯤ ꯀꯔꯤ ꯀꯔꯤ ꯌꯦꯟꯁꯥꯡ ꯆꯥꯕ꯭ꯔꯥ
ꯃꯦꯁꯤ ꯐ꯭ꯔꯥꯏ ꯔꯥꯏꯁ ꯍꯥꯏꯥꯏ
ꯍꯧꯔꯝꯒꯅꯤꯅꯦ ꯐ꯭ꯔꯥꯏꯠ ꯔꯥꯏꯁꯇꯤ ꯆꯥꯛꯅ ꯆꯥꯛ ꯌꯦꯟꯁꯥꯡ ꯆꯥꯕꯗꯤ ꯍꯧꯕꯅꯤ
ꯎꯝ ꯆꯃꯟ ꯆꯃꯟ ꯒꯤ ꯆꯥꯅꯤꯡꯗ꯭ꯔꯦ
ꯑꯩꯈꯣꯏꯅ ꯗꯥꯜ ꯗꯥꯎꯜꯒ ꯑꯥꯂꯨ ꯏꯟꯁꯥꯡ ꯉꯁꯥꯏ ꯉꯁꯤꯗꯤ
ꯑꯗꯨ ꯑꯗꯨꯅ ꯍꯦꯟꯅ ꯍꯧꯔꯕꯅꯤꯅ ꯅꯪꯅ ꯊꯣꯡꯕꯨꯔꯣ
ꯑꯩꯅ ꯊꯣꯡꯉꯦ ꯑꯁꯤꯗꯤ
ꯑꯩꯁꯨ ꯆꯥꯅꯤꯡꯉꯦꯍꯦ
ꯂꯥꯛꯑꯣ ꯊꯣꯡꯕꯤꯒꯦ ꯂꯥꯛꯑꯣ
ꯊꯧꯕꯤꯒꯦꯅꯦꯕ
ꯉꯔꯥꯡꯗꯤ ꯑꯩꯈꯣꯏ ꯀ꯭ꯔꯤꯅꯅꯦ
ꯗꯥꯜꯒ ꯀꯔꯤꯗ ꯃꯃꯤꯡ ꯀꯧꯈ꯭ꯔꯦ ꯍꯧꯖꯤꯛꯅ ꯑꯗꯨ ꯌꯥꯝ ꯃꯤ ꯌꯥꯝ ꯃꯤ ꯑꯃꯅ ꯆꯥꯏꯕꯀꯣ ꯁꯧꯒ꯭ꯔꯤ ꯁꯧꯒ꯭ꯔꯤ ꯂꯣꯏꯅꯃꯛ ꯁꯧꯕꯔꯤ ꯆꯥꯏ ꯉꯔꯥꯡ ꯑꯦꯟꯁꯥꯡꯗꯤ
ꯑ
ꯉꯁꯤꯗꯤ ꯁꯒꯔꯤ ꯌꯦꯟꯁꯥꯡ ꯆꯥꯕ
ꯐꯪ ꯐꯪ ꯌꯎꯗ꯭ꯔꯦ ꯍꯣꯏ ꯌꯥꯎꯗ꯭ꯔꯦ ꯎꯝ
ꯍꯥꯎꯕꯒꯤꯅꯤꯅ ꯃꯤ ꯃꯌꯥꯝ ꯆꯥꯔꯒ ꯂꯩꯕꯗꯣ
ꯍꯣꯏ ꯍꯧꯖꯤꯛ ꯁꯥꯕ ꯃꯇꯝꯗꯗꯤ ꯁꯣꯒ꯭ꯔꯤ ꯆꯥꯕꯅ ꯍꯛꯆꯥꯡ ꯅꯨꯡꯉꯥꯏ ꯑꯦ
ꯎꯝ ꯌꯥꯡ ꯌꯥꯡ ꯃꯅꯤ
ꯍꯣꯏ ꯅꯪꯁꯨ ꯁꯧꯒ꯭ꯔꯤ ꯄꯥꯝꯕ꯭ꯔꯥ
ꯑꯗꯨꯝꯥꯕꯅ ꯑꯗꯨꯕꯨ ꯆꯥꯕ ꯐꯪꯗꯦꯍꯦ ꯑꯩꯈꯣꯏꯗꯗꯤ
ꯑꯣ ꯃꯄꯥꯟꯗ ꯂꯩꯕꯤꯒꯤꯔꯥ
ꯍꯣꯏ ꯃꯄꯥꯟꯗ ꯂꯩ ꯏꯕꯒ
ꯌꯥꯝ ꯅꯨꯡꯁꯤꯗꯀꯣ
ꯅꯣꯏꯅ ꯑꯍꯥꯎ ꯑꯍꯥꯎꯕ ꯆꯥꯔꯒ ꯂꯩꯕꯗꯣ ꯑꯩꯈꯣꯏꯗꯤ ꯆꯥꯕ ꯐꯪꯗꯦꯍꯦ
ꯍꯝꯍꯝ ꯑꯩꯈꯣꯏꯗꯤ ꯒꯝꯂꯥꯗ ꯊꯝꯕ꯭ꯔꯒ ꯀꯣ ꯑꯗꯨꯝ ꯐꯖꯅ ꯊꯣꯛꯑꯦ ꯒꯝꯂꯥꯒ ꯕꯣꯔꯥꯒ ꯍꯥꯞꯂꯒꯀꯣ ꯑꯩꯈꯣꯏꯒꯤ ꯀꯥꯗꯀꯣ
ꯎꯝ
ꯑꯗꯣ ꯃꯔꯥꯛ ꯃꯔꯥꯛꯇꯗꯤ ꯗꯥꯎꯜꯒ ꯍꯥꯞꯂꯒ ꯑꯂꯨꯒ ꯃꯍꯤꯗꯣ ꯊꯛꯄ ꯑ ꯅꯨꯡꯉꯥꯏꯕꯗꯣ ꯍꯧꯖꯤꯛꯀꯥꯟꯗꯤ ꯁꯥꯕꯅꯤꯅꯀꯣ
ꯊꯛꯄ ꯅꯨꯡꯉꯥꯏꯕ ꯅꯠꯇꯦ ꯊꯛꯄ ꯍꯥꯎꯕꯅꯦ
ꯑ
ꯎꯝ
ꯆꯨꯝꯃꯦ ꯑꯗꯨꯁꯨ ꯅꯪ ꯁꯨꯌꯥꯥ ꯍꯌꯦꯦꯀꯣ
ꯗꯥꯏ ꯊ ꯊꯥꯛꯄ ꯅꯨꯡꯉꯥꯏꯒꯅꯤ
ꯑꯗꯨꯅꯦ ꯅꯪ ꯌꯥꯝ ꯍꯩꯌꯦꯕ
ꯑ
ꯎ
ꯍꯧꯔꯝꯒꯅꯤ ꯍꯧꯔꯝꯒꯅꯤ
ꯃ ꯄꯥꯟ ꯃ ꯄꯥꯟꯗꯒꯔꯤ ꯇꯟꯒ ꯍ ꯆꯅꯣ
ꯑꯩꯁꯦ ꯃꯤꯕꯨ ꯎꯅꯕ ꯆꯠꯄ ꯋꯥꯔꯤ ꯁꯥꯅꯤꯡꯉꯥꯏꯀ ꯅꯨꯄꯤꯒ ꯅꯨ ꯅꯨꯄꯤꯒꯤ ꯋꯥꯔꯤ ꯁꯥꯕ ꯆꯠꯄ
ꯑꯣ ꯅꯨꯄꯥꯅ ꯅꯨꯄꯥꯒꯤ ꯋꯥꯔꯤ ꯁꯅꯕ ꯆꯠꯀꯗꯧꯕ
ꯍꯣꯏ ꯑꯗꯨꯒ ꯍꯧꯖꯤꯛꯇꯤ ꯅꯨꯄꯥꯒ ꯁꯥꯒꯦ ꯍꯥꯏꯅ ꯅꯪꯕꯨ ꯀꯥꯎ ꯇꯧꯔ ꯄ ꯅꯪ ꯄꯨꯡ ꯀꯩꯌꯥꯗꯍ ꯂꯥꯛꯈꯅꯤ
ꯑꯩ ꯄꯨꯡ ꯅꯏꯟ ꯇꯦꯟ ꯑꯗꯨ ꯑꯗꯨ
ꯑꯩ ꯌꯥꯝ ꯊꯦꯡꯉꯦꯀꯣ
ꯎꯝ
ꯑꯗꯨ ꯂꯩꯕ ꯅꯨꯡꯉꯥꯏꯕ꯭ꯔꯥ
ꯍꯩ ꯂꯩꯩꯕ ꯅꯨꯡꯉꯥꯏꯗ ꯑꯗꯨꯝ ꯑꯗꯨꯕꯨ ꯈꯔ ꯁꯥꯕ
ꯑꯩꯈꯣꯏ ꯑꯩꯈꯣꯏ ꯂꯣꯝꯗꯁꯨ ꯑꯩꯈꯣꯏꯔꯣꯝꯗꯁꯨ ꯁꯥꯕꯨꯗꯤ ꯁꯥꯏꯌꯦ
ꯅꯤ
ꯍꯣꯏ ꯃꯇꯝꯅꯤ ꯅ ꯅꯪꯗꯤ ꯁꯥꯕ ꯄꯥꯝꯕ꯭ꯔꯥ ꯅꯠꯇ꯭ꯔꯒꯅ ꯏꯪꯕ ꯃꯇꯝ ꯄꯥꯝꯕ꯭ꯔꯥ
ꯁꯥꯕꯁꯨ ꯄꯥꯝꯗꯦ ꯏꯪꯕꯁꯨ ꯄꯥꯝꯗꯦ ꯅꯣꯔꯃꯦꯜ ꯄꯥꯝꯃꯦ
ꯁꯪꯁꯔꯗ
ꯎ ꯅꯨꯃꯤ ꯇꯥꯔꯝꯗ ꯅꯃꯤ ꯄꯨꯝꯗ ꯅꯨꯡꯉꯥꯏꯕ ꯃꯇꯝ ꯂꯩꯅ
ꯍꯣꯏ ꯁꯃꯦ
ꯍꯧꯖꯤꯛ ꯍꯧꯖꯤꯛꯀꯤ ꯃꯇꯝꯁꯤꯦ ꯅꯨꯡꯉꯥꯏꯕ ꯃꯇꯝꯅꯤꯅ ꯅꯨꯡꯁꯥꯁꯨ ꯁꯥꯗ꯭ꯔꯦ ꯃꯝꯖꯨ ꯃꯝ
ꯍꯥꯏꯕ ꯅꯨꯡꯉꯥꯏꯕ ꯃꯇꯝꯅꯤ ꯍꯧꯖꯤꯛꯁꯦ
ꯎꯝ ꯑꯗꯨ ꯑꯗꯨꯒꯨꯝꯕ ꯃꯇꯝꯗ ꯄꯥꯝꯃꯦꯕ
ꯍꯣꯏ ꯑꯗꯨ ꯑꯦꯟꯁꯥꯡꯗꯤ ꯀꯔꯤ ꯀꯔꯤ ꯏꯟꯁꯥꯡ ꯐꯪꯕ꯭ꯔꯥ ꯅꯣꯏꯒꯤ ꯂꯩꯕ ꯄꯤꯛꯄ ꯃꯐꯝꯗ
ꯍ ꯑꯩꯈꯣꯏ ꯂꯩꯕ ꯃꯐꯝꯗꯗꯤ ꯂꯣꯏꯠ ꯐꯪꯉꯦ ꯑꯗꯨꯕꯨ ꯍꯥꯎꯗꯕꯀꯣ ꯃꯈꯣꯏꯒꯤꯁꯦ
ꯅꯨꯡꯁꯤꯌꯦꯀꯣ ꯌꯨꯝ ꯌꯨꯝ ꯅꯤꯡꯁꯤꯡꯔꯝꯒꯅꯤ ꯑꯗꯨꯗꯤ
ꯅꯪ ꯍꯣꯏ ꯅꯤꯡꯁꯤꯡꯉꯤꯗ ꯌꯨꯝꯕꯨꯗꯤ ꯑꯗꯨꯕꯨ ꯎ ꯄꯥꯏ ꯂꯩꯇꯦ
ꯍꯣꯏ
ꯏꯃꯥꯅ ꯏꯃꯥꯅ ꯊꯣꯡꯕꯤꯕ ꯏꯟꯁꯥꯡꯗꯣ ꯆꯥꯅꯤꯡꯉꯦ ꯋꯥ
ꯍ ꯑꯣꯏꯔꯝꯒꯅꯤ ꯅꯤꯡꯁꯤꯡꯔꯝꯒꯅꯤ ꯌꯥꯝ ꯅꯨꯡꯁꯤꯗ ꯑꯥ
ꯑꯗꯨꯒ ꯅꯪꯅ ꯍ ꯅꯪꯅ ꯊꯣꯡꯕ ꯍꯦꯟꯅ ꯍꯧꯔꯕꯝꯅꯤꯗ
ꯊꯣꯡꯕꯤꯒꯦ ꯊꯣꯡꯕꯤꯒꯦ ꯂꯥꯛꯑꯣ ꯅꯣꯡꯃꯗꯤ ꯂꯥꯛꯑꯣ ꯀꯣꯏ ꯂꯥ ꯑꯣ
ꯊꯣꯡꯕꯤꯒꯦ ꯅꯠꯇꯦ ꯄꯤ ꯆꯥꯒꯦ ꯍꯥꯏꯌꯣꯅ
ꯄꯤꯖꯖꯥꯒꯦ ꯄꯤꯖꯖꯥꯒꯦ
ꯊꯣꯡꯕꯤꯔꯒ ꯄꯤ ꯆꯗ꯭ꯔꯗꯤ ꯀꯔꯤ ꯇꯧꯅꯦ
ꯄꯤꯖꯒꯅꯤ ꯄꯤꯖꯒꯅꯤ ꯏꯕꯨꯡꯉꯣꯒꯤꯗꯃꯛꯇꯤ ꯏꯤꯅꯤꯡꯕꯅꯤꯗ ꯄꯤꯖꯒꯦ ꯁꯒꯔꯤꯁꯨꯨ ꯄꯥ꯭ꯔꯥ ꯁ
ꯍꯣꯏ ꯑꯗꯨꯝ ꯌꯥꯏꯗꯥꯏ ꯊ
ꯁꯕ꯭ꯔꯤ ꯌꯥꯝ ꯂꯩꯌꯦ ꯁꯧꯒꯔꯤ ꯄꯤ ꯄꯤꯕꯤꯤꯒꯦ ꯄꯤꯖꯥꯒꯦ ꯗꯜꯗꯤ ꯄꯥꯝꯗꯕ꯭ꯔꯥ
ꯗꯎꯗꯤ ꯆꯃꯟ ꯇꯂꯦꯦ
ꯑ
ꯗꯜꯗꯤ ꯍꯌꯦ ꯃꯔ ꯃꯔ ꯎꯝ ꯆꯥꯕ ꯆꯥꯕ ꯑꯣꯏꯔꯗꯤ ꯑꯗꯨꯝ ꯆꯥꯕ ꯍꯥꯎꯋꯦꯗ
ꯍꯣꯏ ꯗꯗꯥ ꯜ ꯆꯝꯄꯨ ꯆꯥꯕ ꯃꯍꯍꯍꯤꯗ ꯅꯨꯡꯉꯥꯏꯕꯅꯤ ꯊꯥꯛꯄ
ꯃꯍꯤꯗꯣ ꯌꯥꯝ ꯌꯥꯝ ꯊꯥꯛꯑꯣ ꯄꯨꯛ ꯌꯥꯝ ꯁꯥꯎꯅꯤꯌꯥ
ꯑꯩꯗꯤ ꯌꯥꯝꯅ ꯀꯅꯣ ꯆꯥꯎꯗꯕꯒꯤ ꯑꯗꯨꯝ ꯊꯥꯛꯄ ꯌꯥꯅꯤ
ꯇꯪꯕꯒꯦꯔꯥ
ꯀꯥꯡꯪꯗꯦꯗ ꯑꯗꯨ ꯌꯥꯕꯨꯗꯤ ꯌꯥꯏꯗ ꯀꯥꯡꯁꯨ ꯀꯥꯡꯗꯦ ꯅꯣꯏꯗꯤ ꯅꯣꯏꯗꯦ
ꯑꯣ ꯑꯩꯅ ꯑꯩꯅ ꯍꯥꯏꯕ ꯃꯇꯝꯒꯨꯝꯕꯗꯔ
ꯍꯣꯏ ꯆꯨꯝꯃꯦ ꯑꯩ ꯅꯪꯒꯤ ꯋꯥꯔꯤꯁꯨ ꯅꯨꯡꯉꯥꯏꯌꯦꯀꯣ
ꯁꯥꯁꯨ ꯊꯥꯗꯕ ꯏꯪꯁꯨ ꯏꯪꯗꯕ ꯃꯇꯝꯗꯨꯅꯦꯕ ꯅꯪꯁꯨ
ꯑꯍꯣꯏ ꯑꯗꯨ ꯃꯇꯝꯅꯤ
ꯑꯣ
ꯆꯞ ꯆꯥꯔꯦ ꯋꯥꯔꯤ ꯋꯥꯔꯤ ꯋꯥꯔꯤ ꯑꯩꯈꯣꯏ ꯑꯩꯈꯣꯏ ꯃꯅꯥꯛꯇꯁꯨ ꯀꯣ ꯑꯩꯈꯣꯏꯒꯤ ꯃꯐꯝ ꯃꯐꯝꯗꯁꯨ ꯍꯧꯖꯤꯛꯁꯦ ꯌꯥꯝ ꯅꯨꯡꯉꯥꯏꯌꯦ ꯅꯣꯡ ꯅꯣꯡꯁꯨ ꯁꯥꯗ꯭ꯔꯦ ꯍꯧꯖꯤꯛꯇꯤ ꯃꯇꯝ ꯅꯨꯡꯉꯥꯏꯌꯦ ꯑꯁ ꯅꯪ ꯂꯩꯔꯗꯤꯀꯣ ꯏꯅꯥꯛꯇ ꯂꯩꯔꯗꯤ ꯀꯣꯏꯕ ꯆꯠꯄ ꯅꯨꯡꯉꯥꯏꯒꯗꯕ
ꯍꯣꯏ
ꯑꯗꯨ ꯎꯄꯥꯏ ꯂꯩꯇꯦ ꯃꯐꯝ ꯁꯦ
ꯃꯐꯝ ꯍꯣꯡꯉꯁꯤꯔ ꯑꯗꯨꯗꯤ
ꯀꯥꯒꯗꯕ ꯑꯩꯈꯣꯏ ꯂꯣꯏꯅ ꯃꯃ ꯀꯣꯏꯅꯤꯡꯉꯥꯏ
ꯍꯣꯢ ꯑꯗꯨꯝ ꯃꯐꯝ ꯍꯣꯡꯈ꯭ꯔꯁꯤꯔ ꯑꯗꯨꯗꯤ
ꯍꯣꯏ ꯇꯧꯔꯁꯦ ꯍꯣꯏ ꯑꯗꯨꯒ ꯁꯥꯗꯤ ꯆꯥꯕ꯭ꯔꯥ ꯅꯣꯏꯁꯨ
ꯍꯣꯏ ꯆꯥꯢꯗ
ꯀꯃꯥꯏꯅ ꯆꯥꯕ꯭ꯔꯣ ꯀꯃꯥꯏꯅ ꯊꯣꯡꯕ꯭ꯔꯣ ꯍꯥꯏꯕꯤꯌꯨꯅꯦ ꯑꯩꯁꯨ ꯊꯣꯡꯕ ꯍꯩꯅꯤꯡꯉꯥꯏ ꯑꯩꯗꯤ ꯁꯥ ꯌꯦꯟꯁꯥꯡ ꯊꯣꯡꯕ ꯍꯩꯇꯕꯀꯣ
ꯑꯣ ꯅꯪ ꯁꯧꯒ꯭ꯔꯤ ꯏꯟꯁꯥꯡ ꯊꯣꯡꯉꯣ ꯑꯩ ꯁꯥ ꯌꯦꯟꯁꯥꯡ ꯊꯣꯡꯕꯤꯒꯦ
ꯑꯗꯨ ꯍꯥꯏꯕꯗꯤ ꯍꯥꯏꯕꯤꯌꯣ ꯅꯣꯡꯃ ꯑꯩꯁꯨ ꯊꯣꯡꯅꯤꯡꯉꯥꯏ ꯍꯩꯅꯤꯡꯉꯥꯏ ꯇꯝꯕꯤꯗ꯭ꯔꯗꯤ ꯑꯩ ꯈꯪꯂꯔꯣꯏꯕ ꯀꯔꯤ ꯀꯔꯤ ꯍꯥꯞꯄ꯭ꯔꯥ
ꯀ꯭ꯔꯤ ꯍꯥꯞ ꯀꯅꯤ
ꯎꯝ
ꯏꯁꯤꯡ ꯊꯨꯝ ꯃꯣꯔꯣꯛ ꯃꯆꯨ
ꯎꯝ
ꯑ ꯁꯤꯡ ꯑꯗ ꯊꯥꯎ ꯉꯧꯒꯦ ꯍꯥꯏꯔꯗꯤ ꯊꯥꯎꯁꯨ ꯊꯝꯕ ꯌꯥꯏ ꯉꯧꯗꯕꯤꯗ ꯊꯣꯡꯒꯦ ꯍꯥꯏꯔꯁꯨ ꯊꯝꯗꯕꯁꯤ ꯌꯥꯏ
ꯎꯝ ꯏꯁꯤꯡ ꯌꯥꯝꯅ ꯍꯥꯞꯀꯦꯔꯥ ꯅꯠꯇ꯭ꯔꯒ ꯈꯔꯇꯪ ꯍꯥꯞꯀꯦꯔꯥ
ꯑꯣꯛ ꯁꯥꯕꯨꯗꯤ ꯏꯁꯤꯡ ꯍꯥꯟꯅ ꯈꯔ ꯌꯥꯝꯅ ꯍꯥꯞ ꯑꯗꯨꯒ ꯑꯗꯨ ꯇꯥꯡꯅꯤꯡꯉꯥꯏꯀꯣ ꯏꯁꯤꯡ ꯏꯁꯤꯡ ꯀꯪꯅꯤꯡꯉꯥꯏ ꯊꯣꯡꯉꯒ ꯑꯗꯨꯃꯥꯏꯅ ꯊꯣꯡꯕꯗꯨꯅ ꯍꯦꯟꯅ ꯍꯥꯎꯕꯅꯤ
ꯑꯣ ꯅꯣꯡꯃ ꯑꯩ ꯇꯧꯗꯤ ꯇꯧꯒꯦ
ꯎꯝ ꯑꯗꯨꯒ ꯅꯪꯅ ꯊꯣꯡꯅꯤꯡꯗꯗꯤ ꯀꯨꯀꯔꯗ ꯀꯥꯞꯄꯣ ꯀꯨꯀꯔꯗ ꯀꯥꯞꯄꯁꯨ ꯍꯥꯎꯕꯅꯤ
ꯑꯗꯨꯅ ꯍꯦꯟꯕ
ꯎꯝ
ꯑꯗꯨꯗꯤ ꯑꯁꯤꯁꯦ ꯈꯪꯉꯦ ꯑꯗꯨꯗꯤ ꯇꯧꯕꯤꯒꯦ ꯅꯣꯡꯃꯗꯤ ꯁꯤꯁꯦ ꯑꯗꯨꯒ ꯌꯦꯟꯗꯤ ꯀꯃꯥꯏꯅ ꯊꯣꯡꯕ꯭ꯔꯥ ꯑꯥ
ꯌꯦꯟ ꯌꯦꯟꯁꯨ ꯆꯞ ꯃꯥꯟꯅꯩꯗ ꯑꯗꯨꯝ ꯑꯗꯨꯕꯨ ꯌꯦꯟꯅꯤ ꯏꯁꯤꯡ ꯌꯥꯝꯗꯕꯤꯗꯀꯣ
ꯎꯝ
ꯑꯗꯨꯒ ꯂꯣꯀꯦꯜꯒꯤꯒꯨꯝꯕ ꯂꯣꯀꯦꯜꯒꯤꯒꯨꯝꯕ ꯃꯍꯤ ꯊꯛꯀꯦ ꯍꯥꯏꯔꯗꯤ ꯑꯗꯨꯝ ꯏꯁꯤꯡ ꯌꯥꯝꯃꯁꯨ ꯀꯥꯏꯗꯦꯗ
ꯎꯔꯛꯇꯤ
ꯃꯥꯒꯤ ꯁꯣꯨꯞ ꯊꯥꯛꯀꯦ ꯍꯥꯏꯔꯗꯤ ꯍꯥꯟꯅ ꯏꯁꯤꯡ ꯍꯥꯞꯄꯣ ꯄꯤꯌꯥꯁ ꯍꯥꯞꯄꯣ ꯑꯣ ꯇꯦꯂꯥ ꯇꯦꯂꯥꯎ ꯍꯥꯞ꯭ꯔꯁꯨ ꯌꯥꯏ
ꯑ
ꯎꯝ ꯆꯅꯝ ꯍꯥꯞꯄꯣ ꯁꯤꯡ ꯍꯥꯞꯄꯣ ꯑꯗ ꯀꯔꯒ ꯣꯏꯦꯜꯇꯥꯕꯣ ꯃꯟꯔꯤꯄꯥ ꯣꯜꯇꯥꯕ꯭ꯔꯒ ꯃꯨꯟꯈ꯭ꯔꯦ ꯍꯥꯏꯔꯗꯤ ꯁꯨꯗꯣ ꯑꯗꯨꯝ ꯇꯥꯛꯈ꯭ꯔꯣ ꯑꯗꯨꯗꯤ ꯑꯥ ꯅꯨꯡꯉꯥꯏꯈ꯭ꯔꯅꯤ
ꯃꯔꯣꯏ ꯃꯔꯣꯏꯒꯨꯝꯕꯁꯨ ꯍꯥꯞꯄ ꯌꯥꯕ꯭ꯔꯥ
ꯑꯩ ꯁꯨꯞꯅꯗꯤ ꯍꯥꯞꯂꯁꯨ ꯌꯥꯏ ꯑꯗꯨꯕꯨ ꯅꯪ ꯏꯟꯖꯥꯡ ꯊꯣꯡꯀꯦ ꯍꯥꯏꯔꯗꯤ ꯑꯗꯨꯝ ꯍꯥꯞꯄ ꯌꯥꯏ
ꯑ ꯑꯗꯨꯒ ꯀꯔꯤꯅꯣꯅꯦ ꯃꯥꯒꯤ ꯏꯔꯣꯟꯗ ꯍꯥꯞꯄꯗꯣ ꯀꯔꯤꯅ ꯀꯔꯤꯅꯣꯅꯦ ꯁꯣꯏꯕꯨꯝ ꯍꯥꯏꯕ꯭ꯔꯥ ꯇ꯭ꯔꯥ ꯈꯁꯣꯏ ꯈꯥꯡꯁꯣꯏ ꯍꯥꯏꯕ꯭ꯔꯥ ꯀꯥꯡꯁꯣꯏ ꯍꯥꯏꯕ꯭ꯔꯥ ꯑꯗꯨ ꯁꯣꯏꯕꯨꯝꯁꯨ ꯍꯥꯞꯄ ꯌꯥꯕ꯭ꯔꯥ
ꯎꯝ ꯑ ꯁ ꯑꯦ ꯌꯦꯟ ꯁꯗꯔ
ꯍꯣꯏꯣꯏ ꯑꯣꯛꯁꯥꯗꯥ ꯑꯣꯛꯁꯥꯗꯥ ꯑꯣ ꯑꯗꯨ ꯉꯥ ꯑꯦꯟꯁꯥꯡꯗꯁꯨ ꯍꯥꯞꯄ ꯌꯥꯕ꯭ꯔꯥ
ꯉꯥ ꯉꯥꯗꯁꯨ ꯍꯣꯏ ꯌꯥꯝꯗꯕꯤꯗ ꯈꯔꯗꯤ ꯍꯥꯞꯄ ꯌꯥꯏꯗ
ꯑ ꯑꯗꯨ ꯌꯦꯟꯗꯁꯨ ꯍꯥꯞꯄ ꯌꯥꯏꯀꯣ
ꯍꯣꯏ ꯌꯥꯏꯗ ꯑꯗꯨ
ꯅꯈꯣꯏꯁꯨ ꯑꯗꯨꯝ ꯆꯥꯕ꯭ꯔꯥ ꯍꯥꯞꯄ꯭ꯔꯒ ꯁꯣꯏꯕꯨꯝ ꯍꯥꯞꯄ꯭ꯔꯒ
ꯍꯣꯏ
ꯑ ꯑꯗꯨ ꯀꯔꯤꯅ ꯍꯦꯟꯅꯍꯧꯕ꯭ꯔꯥ
ꯈ꯭ꯋꯥꯏꯗꯒꯤ ꯍꯦꯟꯅ ꯍꯧꯕꯅꯤꯀꯣ
ꯀꯔꯤ ꯍꯥꯏꯕ
ꯈ꯭ꯋꯥꯏꯗꯒꯤ ꯍꯦꯟꯅ ꯍꯥꯎꯕꯗꯤꯀꯣ
ꯍꯣꯏ
ꯄꯩꯁꯥꯅꯅꯥ ꯍꯥꯏꯌꯥꯅ ꯍꯥꯎ ꯃꯅꯦ
ꯑꯩꯗꯤ ꯑꯗꯨꯗꯤ ꯑꯩꯗꯤ ꯆꯥꯗꯕ
ꯑꯩꯁ ꯅꯪ ꯆꯥꯗꯕꯁꯦ ꯅꯪ ꯌꯥꯗꯦꯕꯣ ꯀꯣꯏꯋꯥꯏꯗꯤ ꯀ ꯍꯥꯎꯕ ꯆꯥꯗꯧꯁꯤ ꯌꯥꯗꯦꯕ
ꯊꯔꯣꯏ ꯊꯔꯣꯏꯗꯤ ꯍꯧꯥꯎꯋꯦ ꯑꯣꯛꯁꯥꯗꯤ ꯍꯥꯎꯋꯦ
ꯎꯝ ꯊꯔꯣꯏ ꯊꯔꯣꯏꯗꯤꯀꯣ